ꯑꯣ ꯇꯥꯏ ꯇꯥꯏ ꯍꯦ
ꯀꯔꯤꯒꯤꯔꯥ
ꯑ ꯈꯪꯅꯦ
ꯍ ꯍꯨꯝ
ꯇꯥꯏꯌꯦ ꯇꯥꯏꯌꯦ ꯏ ꯑꯥ ꯅꯪ ꯑꯦꯛ ꯑꯦꯛꯁꯣ ꯑ ꯌꯦꯡꯕ꯭ꯔꯥ ꯑꯦꯛꯁꯣ
ꯀꯦꯄꯣꯞꯀꯤ ꯉꯥꯛꯇ
ꯍꯣꯏ ꯀꯃꯟ ꯑ ꯑ ꯌꯦꯡꯉꯦ ꯑꯇꯣ ꯑꯥ ꯑꯥ ꯅꯪꯒꯤ ꯄꯥꯏꯌꯦꯁ ꯀ ꯀꯅꯥꯅꯣ
ꯑꯝ ꯌꯥꯃꯤꯗ
ꯍꯣꯏ ꯑꯥ
ꯌꯥꯝ ꯄꯥꯝꯃꯦ
ꯎꯝ ꯀ꯭ꯔꯤꯁ ꯋꯨꯕꯨꯗꯤ ꯄꯥꯝꯗꯦ
ꯑꯦ ꯄꯥꯝꯃꯦ
ꯇꯥꯎꯁꯨ ꯄꯥꯝꯗꯦ ꯂꯨꯍꯥꯟꯁꯨ ꯄꯥꯝꯗꯦ ꯁꯤꯌꯥꯎ ꯁꯤꯌꯥꯎ ꯌꯤꯟꯁꯨ ꯄꯝꯗꯦ
ꯑ ꯁꯤꯃꯣꯏ ꯑ ꯄꯥꯝꯗꯦ
ꯀꯥꯏꯁꯨ ꯄꯥꯝꯗꯦ
ꯑ ꯄꯥꯃꯦ ꯃꯥꯗꯨ ꯗꯦꯟꯁꯤꯡ ꯃꯦꯆꯤꯟ ꯇꯨ ꯅꯨꯡꯉꯥꯏꯌꯦ ꯅꯨꯉꯥꯏꯌꯦ ꯄ ꯀꯥꯏꯗꯣ
ꯒꯤ ꯒꯠ ꯁꯦꯕꯦꯟ ꯗꯤ
ꯍꯣꯏ ꯑꯁ ꯑ ꯑꯩꯒꯤ ꯕꯦꯁ ꯑꯩ ꯃꯥꯛ ꯃꯥꯛꯅꯦ ꯑꯥ ꯌꯥꯝ ꯅꯨꯡꯉꯥꯏꯌꯦ
ꯎꯝ ꯖꯦꯛꯁꯥꯟꯗꯣ
ꯌꯥꯝ ꯄꯝꯃꯦ ꯑꯣ ꯑ ꯅꯍꯥꯟꯒꯤ ꯐꯣꯇꯣ ꯅꯪ ꯑ ꯎꯕ꯭ꯔꯥ ꯖꯦꯛꯁꯟ ꯍꯣꯏ
ꯑꯗꯨꯝ ꯃꯥꯗꯤ ꯕꯤꯌꯔ ꯂꯩꯕꯅꯦ ꯑꯗꯨꯝ ꯃꯔ ꯃꯔꯛꯇ
ꯑꯥ ꯀꯖꯤ ꯌꯦ ꯁꯣꯝꯗ ꯀꯨꯝꯅ ꯁꯧꯛꯇꯣꯏꯅꯦ ꯏ ꯆꯥꯡ
ꯍꯥ ꯄꯛꯄꯥ
ꯑ ꯌꯥꯝ ꯄꯥꯛꯑꯦ ꯄꯥꯛꯑꯦ ꯃꯥꯒꯤ ꯃꯣꯏ ꯍꯤꯔꫭ ꯎꯝ ꯎꯝ
ꯎꯝ
ꯅꯩꯒꯅꯣ ꯅꯩꯒꯅꯣ
ꯅꯣꯛꯇꯦ ꯅꯣꯛꯇꯦ
ꯀꯔꯤ ꯀꯔꯤꯗꯔꯥ ꯑꯃ ꯇꯦꯟ ꯗꯦꯁ ꯑꫭꯐ ꯃꯦꯛ ꯑꯞ ꯍꯥꯏꯕꯗꯣ
ꯑꯣ ꯍꯣꯏ ꯍꯣꯏ
ꯅꯪꯒꯤ ꯏꯁꯀꯤꯟ ꯐꯖꯩꯌꯦ ꯈꯨꯠꯂꯦ ꯍꯥꯏꯕꯒꯤ ꯏꯟꯇꯔꯚꯤꯌꯨꯗꯨꯅꯤꯅ ꯃꯥꯅ ꯍꯥꯏꯔꯤꯁꯦ ꯇꯦꯟ ꯗꯦꯖ ꯑꯣꯐ ꯃꯦꯀꯞ ꯍꯥꯏꯌꯦ
ꯎꯝ
ꯑꯗꯣ ꯑꯗꯨ ꯑꯗꯨ ꯋꯥꯍꯩꯗꯣ ꯑ ꯎꯝ ꯁꯣꯡꯅꯤꯌꯣꯟꯒ ꯖꯦꯝꯁꯅ
ꯑ ꯑ ꯑ ꯖꯦꯝꯁ ꯎꯝ ꯎꯝ ꯎꯝ
ꯖꯦꯟꯁ ꯑ ꯍꯦꯂꯤꯀꯨꯞꯇꯔ ꯍꯂꯤ ꯍꯦꯂꯤꯀꯨꯞꯇꯥꯔꯅꯅꯦ ꯃꯥ ꯀꯣꯄꯤ ꯇꯧꯔꯤꯅꯤꯅ
ꯍꯦꯂꯤꯀꯣꯞꯇꯔ ꯍꯦꯂꯤꯀꯣꯞꯇꯔꯗꯨꯔꯣ
ꯎꯝ ꯖꯦꯝꯁ
ꯖꯦꯝꯁꯦ ꯑꯣꯜ ꯔꯥꯎꯅꯦ
ꯍꯣꯏ ꯃꯤꯝꯁ ꯂꯚꯔ ꯃꯤꯝꯁ ꯌꯥꯝ ꯅꯨꯡꯉꯥꯏꯌꯦ ꯑꯦꯟ ꯀꯟꯍꫭꯜ ꯀꯦꯟꯍꯣꯜ ꯂꯩꯌꯦ ꯖꯦꯝꯁ ꯃꯥꯒꯤ ꯚꯏꯞꯇꯣ ꯌꯥꯝ ꯅꯨꯡꯉꯥꯏꯌꯦ ꯆꯞꯅ ꯆꯞꯃꯤꯅ ꯎꯝ
ꯀꯦꯟꯍꫭꯜ ꯀꯇ ꯇꯗꯅꯤ ꯑꯗ
ꯎꯝ ꯖꯨꯍꯣꯟ ꯑ ꯌꯥꯝ ꯆꯤꯜ ꯇꯧꯕ ꯅꯨꯄꯥ
ꯑꯛꯀꯃꯤ ꯑꯣꯐ ꯁꯣ ꯌꯦꯡꯕ꯭ꯔꯥ
ꯍꯣꯏ ꯌꯦꯡꯉꯦ
ꯑꯣ ꯑꯗꯨꯒꯤ ꯅꯨꯄꯤ ꯍꯩꯔꯦꯟꯗꫭ ꯃꯥꯟꯗꯕ꯭ꯔꯥ ꯆꯨꯍꯨꯟ
ꯑꯥ ꯈꯪꯗꯦ
ꯈꯔꯥ ꯃꯥꯜꯂꯦ ꯃꯥꯗꯣ ꯏꯃꯣꯖꯤ ꯌꯥꯝ ꯅꯨꯡꯁꯤꯕ ꯏꯃꯣꯖꯤ ꯃꯥꯟꯗꯦ
ꯎꯝ
ꯂꯩ ꯃꯥꯂꯦ ꯃꯥꯒꯤ ꯃꯥꯒꯤ ꯃꯅꯥꯎ ꯅꯨꯄꯥ ꯃꯥꯜꯂꯦ ꯐꯖꯅ ꯌꯦꯡꯉꯣ ꯃꯣꯏ ꯑꯅꯤꯒꯤ ꯔꯁꯤꯗꯣ
ꯎꯝ ꯑꯗꯣ ꯀꯦꯟ ꯍꯣꯂꯦ ꯆꯪꯕꯨ ꯔꯁꯤ ꯆꯝꯃꯦ
ꯎꯝ ꯎꯝ ꯆꯞ ꯃꯥꯟꯅꯩ
ꯆꯞ ꯃꯥꯟꯅꯔꯦ ꯎꯝ ꯎꯝ ꯆꯞ ꯃꯥꯟꯅꯔꯦ ꯑꯗꯨꯗꯤ ꯑꯗꯨ ꯅꯪ ꯑ ꯔꯨꯛ ꯃꯥꯏ ꯔꯣꯌꯜ ꯅꯦꯃꯤꯅꯤꯁ ꯌꯦꯡꯕ꯭ꯔꯥ ꯌꯦꯡꯗꯦ ꯑꯦ ꯃꯦꯜꯗꯤ
ꯑꯩ ꯑꯃꯦꯔꯤꯀꯥꯟꯁꯦ ꯑ ꯀꯔꯤꯔ ꯇꫭꯛꯇꯔꯒꯤ
ꯑꯣ ꯗꯣꯛꯇꯔ ꯑꯩꯠ ꯑꯣ ꯑꯩ ꯌꯦꯡꯗꯦ ꯌꯦꯡꯗꯦ
ꯅꯨꯄꯤꯗ ꯄꯥꯝꯕ ꯑꯗꯨꯒ ꯆꯩꯅꯤꯁꯒꯤꯁꯨ ꯃꯔꯛ ꯃꯔꯥꯛꯛꯇ ꯌꯦꯡꯉꯤ
ꯍꯤꯔꯣꯗ ꯄꯪꯕ ꯆꯨꯝꯃ ꯈꯨꯖꯇ ꯑꯣ ꯑꯩ ꯌꯦꯡꯅꯤꯡꯕ ꯌꯦꯡꯅꯤꯡꯗꯦ
ꯎꯝ ꯅꯪꯒꯤ ꯇꯥꯏꯕꯁꯦ ꯁꯤ ꯁꯤꯌꯣꯒꯤ ꯭ꯔꯦꯟꯒꯨꯝꯕ ꯂꯩꯕꯗꯨꯅꯦꯕ
ꯍꯣꯏ ꯇꯣꯃꯤꯅꯦꯟ ꯑꯣꯏꯕ ꯅꯨꯄꯥ ꯄꯥꯝꯃꯦ
ꯍ
ꯄꯝꯕꯅ ꯉꯝ ꯑ ꯆꯟꯅꯁ ꯌꯦꯉ
ꯎꯝ ꯅꯦꯚꯔ ꯑꯦꯟꯗꯤꯡ ꯁꯝꯃꯔ ꯍꯥꯏꯕ꯭ꯔꯥ ꯑꯗꯨ ꯌꯦꯡꯔꯤ ꯑꯩ
ꯑꯧ ꯑꯣ ꯗꯔꯖꯂꯤꯡ ꯌꯦꯡꯕ꯭ꯔꯥ
ꯍꯨꯝ
ꯌꯦꯡꯉꯣ ꯌꯦꯡꯉꯣ ꯌꯦꯡꯉꯣ
ꯀꯔꯤ ꯍꯥꯏꯕ
ꯗꯔꯖꯂꯤ ꯗꯔꯖꯂꯤ ꯌꯥ ꯍꯣꯏ ꯗꯤ ꯑꯦ ꯖꯤꯖꯤ ꯑꯦꯜ ꯑꯟꯖꯤ
ꯀꯦꯁꯇꯤ ꯀꯅꯥ ꯀꯅꯥꯒꯨꯝꯕ꯭ꯔꯥ
ꯍꯥ ꯂꯨꯍꯥꯟ ꯀ ꯑꯦꯁ ꯒꯟ ꯐ꯭ꯔꯦꯟ ꯈꯪꯕ꯭ꯔꯥ
ꯈꯪꯗꯦ
ꯑꯦ ꯅꯪ ꯈꯪꯗꯦ ꯁꯤ ꯊ ꯅꯪ ꯕ꯭ꯂꯣꯁꯝ ꯌꯦꯡꯕ꯭ꯔꯥ
ꯃꯦꯍꯗꯤ ꯆꯤꯅꯤꯁ ꯀꯗꯤꯄꯥ ꯃꯦꯗꯤ ꯍꯥꯏ
ꯑꯁ ꯑ ꯑꯩ ꯌꯦꯡꯉꯣ
ꯅꯠꯇ꯭ꯔꯒ ꯍꯤꯁꯇꯣꯔꯤꯀꯦꯎꯒ꯭ꯔ ꯅꯠꯇ꯭ꯔꯒ
ꯍꯥꯥ ꯍꯤꯇꯔꯤ ꯀꯣ ꯅꯅꯥꯠꯇꯦ ꯅꯅꯥꯇꯦ
ꯍꯤꯁꯇꯣꯔꯤꯀꯦꯜꯗꯤ ꯃꯣꯏꯒꯤꯗꯣ ꯀꯥꯔꯇꯨꯟ ꯃꯥꯜꯅꯦꯦꯕ ꯑꯗꯨꯒꯤ
ꯑꯩꯁꯨꯖ ꯑꯣꯏꯕ ꯉꯗꯤ ꯅꯪ ꯄ꯭ꯔꯤꯖꯨꯅꯔ ꯕ꯭ꯨꯇꯤ ꯌꯦꯡꯉꯣ ꯀꯅꯤ ꯑꯗꯣ ꯄꯔꯁꯤꯗꯞꯖꯦꯠ ꯌꯦꯡꯕ꯭ꯔꯥ
ꯎꯝ
ꯑꯦ ꯌꯦꯡꯉꯣ ꯐꯖꯕꯅꯦ
ꯑꯩꯗꯣ ꯍꯦꯛ ꯌꯦꯡꯕ ꯏꯄꯤꯁꯣꯠ ꯃꯥ ꯑꯅꯤ ꯌꯦꯡꯉꯗꯤꯀꯣ ꯑꯗꯨꯝ ꯇꯣꯛꯅꯤꯡꯕ ꯕꯣꯔꯤꯡ ꯆꯨꯕꯒꯤ
ꯑꯦ ꯕꯣꯌꯤꯛ ꯁꯨ ꯕꯣꯔꯤꯡ ꯆꯨꯕ ꯄꯥꯔ ꯑ ꯂꯥꯏꯇꯦ
ꯑꯗꯨꯝ ꯗ꯭ꯔꯃꯥꯒꯨꯝꯁꯦ ꯄꯥꯛ ꯌꯦꯡꯅꯤꯡꯗꯕ ꯍꯧꯖꯤꯛꯀꯥꯟ
ꯑꯁ ꯀꯩꯅꯣ
ꯎꯝ
ꯑ
ꯅꯪꯒꯤ ꯄꯩꯁꯥ ꯆꯥꯟꯈ꯭ꯔꯕꯣ
ꯍꯣ ꯍꯥꯏꯅꯤꯛ ꯗꯨꯅ
ꯑ
ꯒꯦꯠ
ꯑꯥ
ꯑꯗꯣ ꯍꯧꯖꯤꯛꯀꯥꯟ ꯅꯪ ꯀ꯭ꯔꯤ ꯀ꯭ꯔꯤ ꯎꯝ
ꯅꯊꯤꯡ ꯀ꯭ꯔꯤꯁꯨ ꯇꯧꯗꯦ
ꯑꯥ ꯍꯥ ꯍꯝ ꯍꯝ
ꯑꯍꯥ ꯍꯥ ꯀꯔꯤꯁꯨ ꯇꯧꯗꯦ ꯑꯗꯨꯝ ꯌꯨꯝꯗ ꯅꯨꯡꯇꯤꯒꯤ ꯑꯗꯨꯝ ꯂꯩꯔꯒ ꯅꯨꯡꯊꯤꯟ ꯖꯥꯠ ꯒꯨꯝꯕ ꯑꯗꯨꯝ ꯋꯥꯛꯀꯤꯡꯒꯨꯝꯕ ꯆꯠꯄ ꯏꯟꯁꯥꯡ ꯅꯨꯄꯤ ꯂꯥꯡꯅꯤꯡꯉꯥꯏ
ꯎꯝ
ꯉꯍ ꯉꯁꯤ ꯈ꯭ꯋꯥꯟ ꯍꯣꯏ ꯃꯣꯏ ꯍꯩꯩꯅꯧ ꯂꯥꯎꯒꯦ ꯆꯠꯄꯅꯦ ꯂꯥꯎꯅꯤꯡꯉꯥꯏ ꯆꯠꯄꯅꯦ
ꯃꯥ ꯑ ꯃꯥ ꯍꯥꯂꯛ ꯀꯥꯟꯗ
ꯂꯥꯛꯑꯣ ꯍꯥꯏꯌꯦ ꯑꯩꯉꯣꯟꯗꯁꯨ
ꯍꯣꯏ ꯋꯥꯡꯉꯛꯑꯣ ꯄ꯭ꯔꯣ ꯂꯥꯛꯑꯣ
ꯎꯝ ꯂꯥꯛꯑꯣ
ꯆꯥꯃꯤꯟ ꯑꯥ ꯆꯥꯃꯤꯟꯔꯁ ꯆꯥꯃꯤꯟꯅꯁꯦ
ꯍꯣꯏ
ꯅꫭꯛ ꯅꯣꯛꯀꯅꫭ
ꯉꯥꯏꯍꯥꯛꯇꯪ ꯂꯩꯔꯒ ꯊꯣꯛꯂꯛꯑꯒꯦ ꯁꯦꯁ ꯃꯥꯗꫭ ꯃꫭꯏ ꯍꯜꯂꯛꯑꯀꯥꯟꯗ ꯊꯣꯛꯠꯂꯛꯑꯒꯦ ꯃꯣꯏ ꯀꯣꯜ ꯇꯧꯔꯛꯀꯅꯤ ꯍꯥꯏꯕꯅꯦ
ꯑꯣ ꯐꯔꯦ ꯇꯣꯠꯇꯨꯅꯦ ꯒꯥꯔꯤ ꯒꯥꯔꯤ
ꯒꯥꯔꯤꯗ ꯑꯣꯏꯔꯝꯒꯅꯤ ꯒꯥꯔꯤ
ꯑꯥ ꯀꯅꯥꯒꯤ ꯀꯅꯥꯒꯤ ꯒꯥꯔꯤ
ꯈꯪꯗꯦ ꯑꯗꯨꯕꯨꯗꯤ ꯒꯥꯔꯤ ꯃꯆꯥꯅꯦ
ꯃꯈꯣꯏꯗꫭ ꯑꯥ ꯂꯥꯏꯟ ꯅꯨꯡꯉꯥꯏ ꯅꯨꯡꯉꯥꯏꯌꯦ ꯀꯅꯦꯛꯁꯟ
ꯍꯥꯏꯗꯤ
ꯑꯣ ꯑꯣ ꯑꯩꯗꯤ ꯃꯤꯉꯣꯟꯗꯗꯤ ꯀꯣ ꯀꯣꯜ ꯇꯥꯎꯅꯤꯡꯉꯥꯏ ꯇꯜꯂꯦ ꯏꯀꯥꯏꯌꯦ
ꯎꯝ ꯀꫭꯛꯃꯥ
ꯑꯩꯈꯣꯏꯒꯤ ꯃꯁꯦꯟ ꯑꯣꯏꯔꯗꯤ ꯈꯔ ꯅꯨꯡꯉꯥꯏꯕ ꯍꯥꯏꯗꯤ ꯋꯥ ꯉꯥꯡꯅꯤꯉꯥꯏꯗꯣ ꯂꯩꯇꯦꯕ ꯃꯤꯉꯣꯟꯗꯗꯤ
ꯑ ꯎ ꯀꯣꯟꯅꯥꯋꯥꯥꯏꯇꯣ
ꯍꯝ ꯀꯂꯨ ꯀꯂꯨꯒ ꯀꯂꯨꯅꯦ ꯈꯣꯋꯟꯅꯦ ꯉꯁꯤꯅ ꯅꯪꯅꯦ ꯑꯗꯨꯈꯥꯛꯇ ꯀꫭꯜ ꯇꯥꯎꯋꯦ ꯑꯩ
ꯑꫭ ꯑꯥ ꯅꯪ ꯑꯥ ꯅꯪꯒ ꯀꯂꯨꯒ ꯈꯋꯥꯟ
ꯑꫭ
ꯈꯥꯛꯇꯅꯦ ꯑꯗꯣ ꯑꯩ ꯃꯤꯇꯩ ꯂꯣꯟ ꯑꯥ ꯍꯥꯏꯗꯤ ꯅꯪ ꯑꯇꯨ ꯑꯗꫭ ꯀꯂꯨ ꯈ ꯀꯂꯨꯗꯁꯨ ꯑꯩ ꯍꯥꯏꯕꯅꯦ ꯅ ꯅꯪ ꯅꯪ ꯇ ꯑꯩ ꯃꯩꯇꯩ ꯂꫭꯟ ꯍꯩꯇꯦ ꯑꯗꯨꯅ
ꯑꯍꯝ ꯍꯝ ꯍꯝ ꯍꯝ ꯍꯝ ꯑꯃꯨꯛꯀ ꯀꯣꯜ ꯇꯧꯔꯛꯀꯦꯀꯣ
ꯑꯣꯏ ꯍꯣꯏ
ꯊꯝꯃꯦ
ꯑꯣꯏ ꯑꯣꯏ ꯑꯦ ꯄꯥꯡꯍꯦ
ꯎꯝ
ꯊꯝꯃꯦ ꯇꯥꯡꯉꯥꯏ ꯊꯝꯃꯦꯀꯣ
ꯎꯝ